ꯍꯜꯂꯣ
ꯑꯣ ꯍꯜꯂꯣ ꯇ ꯇꯥ ꯚꯥꯏ
ꯇꯥꯏ ꯏ ꯇꯥꯏ ꯇꯥꯏ
ꯑ ꯀꯠꯇ ꯑꯣꯏꯌꯦꯦ
ꯑꯣ ꯑꯁ ꯆꯥꯛ ꯆꯥꯕ ꯂꯣꯏꯔꯒ ꯐꯝꯃꯤꯌꯦ ꯥꯏ
ꯀꯩꯃꯦ ꯊꯑꯣꯣꯏ ꯅ ꯆꯦ
ꯑꯩ ꯁꯧꯒꯔꯤ ꯆꯑ
ꯑꯣ ꯍꯥꯎꯅꯤꯅꯦ ꯍꯗꯦ
ꯑꯁ ꯁꯧꯒ꯭ꯔꯤꯁꯦ ꯆꯥꯃꯟꯕꯒꯤ ꯌꯥꯗ꯭ꯔꯦꯅꯦ ꯑꯗꯨ ꯏꯗꯤ ꯆꯥꯛ ꯆꯥꯔꯔꯕꯣ
ꯆꯥꯗꯔꯤꯗ ꯑ ꯀꯗꯤ ꯆꯔꯦ ꯑꯗꯨꯕꯨ ꯍꯧꯖꯤꯛꯀꯤꯗꯤ ꯇꯥꯔꯦ
ꯀꯩꯅꯣ ꯑꯍꯨꯝꯔꯛ ꯆꯥꯕ꯭ꯔꯣ
ꯀ
ꯂꯟꯆ ꯗꯤꯅꯔ ꯀꯔꯤ ꯀꯔꯤ ꯂꯩꯕꯖꯥꯠꯂꯣ ꯑꯍꯨꯝ ꯃꯔꯛꯆꯥꯥꯕꯖꯂꯣ
ꯅ ꯍꯠꯇꯅꯤꯗ
ꯑꯁ ꯀꯔꯤ ꯏꯟꯁꯥꯡ ꯆꯥꯕ꯭ꯔꯣ ꯚꯥꯏ ꯅꯪꯗꯤ
ꯁꯤꯗ ꯎ ꯗꯋꯥꯅ ꯆꯗ
ꯑꯣ ꯗꯥꯜꯅ ꯐꯔꯦ ꯀꯩꯅꯣ
ꯐꯕꯔꯅꯦꯗꯎꯔꯗ
ꯍꯁ ꯚꯥꯏ ꯑꯗꯨꯅ ꯄ꯭ꯔꯣꯇꯤꯟ ꯄꯤꯕꯁꯤꯗꯤ
ꯥꯏꯁ
ꯑꯗꯨꯅꯤꯗꯅꯦ
ꯐꯁꯇꯦ ꯍꯧ ꯒꯤꯗꯥꯗꯤ ꯈꯪꯗꯦꯀꯣ ꯐꯣꯁꯇꯕꯒꯤꯗꯥꯗꯤ ꯏꯁꯤꯡꯅ ꯏꯁꯤꯡ ꯑꯗꯨꯝ ꯂꯨꯞꯄꯅꯤꯅꯀꯣ ꯎꯝ
ꯆꯥꯃꯅꯨꯁꯨ ꯍꯥꯎꯇꯅꯦ
ꯑꯗꯨꯅꯦ ꯅꯨꯃꯤꯠ ꯈꯨꯗꯤꯡ ꯆꯥꯔꯗꯤ ꯄꯣꯠꯆ ꯆꯩꯁꯦ ꯑꯦꯕ꯭ꯔꯤꯗꯦ ꯆꯥꯔꯁꯨ ꯍꯥꯎꯇꯦꯗꯅꯀꯣ
ꯍꯗ ꯑꯗꯨꯅꯦ ꯌꯦꯡꯗꯦ ꯉꯔꯗꯦ
ꯑ
ꯅꯗꯦ ꯌꯦꯡꯕ
ꯑꯣꯏ ꯌꯦꯡꯕꯒꯤ ꯑꯁ ꯍꯧꯒꯠꯄ ꯀꯨꯏꯗ꯭ꯔꯤꯅꯦ
ꯑꯥ ꯀꯦꯇꯁꯨꯨꯄꯣꯔꯇꯎꯔꯅꯦꯦ
ꯉꯔꯥꯡ ꯐ꯭ꯔꯥꯟꯁꯕꯨꯨꯗꯤ ꯇꯧꯅꯦ
ꯑꯥ
ꯃꯣꯏ ꯆ ꯑꯗꯨ ꯀꯜꯂꯒ ꯂꯩꯅꯦ
ꯐ꯭ꯔꯥꯟꯁꯗꯤ ꯀꯜ ꯂꯩ
ꯎꯝ ꯃꯣꯔꯣꯀꯣꯁꯨ ꯊꯤ ꯀꯜꯂꯤꯅꯦ ꯀꯦꯅꯦꯗꯥꯕꯨ ꯐꯖꯅ ꯐꯨꯕꯤꯔꯤꯅꯦ
ꯎꯝ
ꯍꯟꯗꯛꯀꯤꯣ ꯋꯥ ꯀꯞꯁꯦ ꯈꯪꯗꯦꯅꯦ ꯀꯅꯥꯅ ꯂꯧꯗꯣꯏꯗꯤ ꯃꯥꯟꯕ꯭ꯔꯣ t.....
ꯈꯟꯗꯗ ꯐ꯭ꯔꯥꯟꯁ ꯅ ꯂꯥꯎꯒꯦꯔꯦ
ꯎ ꯐ꯭ꯔꯥꯟꯁꯅ ꯂꯧꯒꯗꯕꯨꯗꯤ ꯃꯥꯜꯂꯦ ꯑꯗꯨꯕꯨ ꯌꯥꯝꯅꯗꯒꯤ
ꯎꯝ ꯃꯣꯏꯒꯤ ꯁꯁꯤ ꯌꯥꯝ ꯐꯩ ꯃꯣꯏ ꯇꯤꯝꯗꯣ ꯌꯥꯝ ꯀꯜꯂꯦꯕ
ꯎꯝ
ꯀꯝꯗꯩꯗꯣ
ꯅꯪꯗꯤ ꯀꯔꯤ ꯇꯤꯝꯗ ꯁꯞꯄꯣꯔꯠ ꯇꯧꯕ꯭ꯔꯣ ꯍꯟꯗꯛꯇꯤ
ꯁꯄꯣ ꯇꯣꯕ ꯌꯥꯎꯗꯗ ꯏ
ꯌꯥꯎꯗꯕ꯭ꯔꯣ
ꯑ ꯑꯗꯨꯝ ꯉꯝꯕꯗꯨꯅꯦ
ꯏꯟꯔꯦꯁ ꯈꯔ ꯑꯣꯏꯍꯜꯂꯣ ꯀꯩꯅꯣ ꯕꯦꯠꯇꯤꯡꯒꯨꯝꯕꯒ ꯇꯧꯔꯒ ꯁꯞꯄꯣꯔꯠ ꯇꯧꯅꯔꯒ ꯃꯤꯒ ꯉꯥꯡꯅꯔꯒ ꯇꯧꯒꯗꯕꯅꯦ
ꯎꯝ ꯍꯥꯏꯗꯤ ꯐ ꯅꯠꯇꯦꯕꯗꯦ
ꯑ ꯆꯥ
ꯕ꯭ꯔꯥꯖꯤꯜ ꯕ꯭ꯔꯥꯖꯤꯜꯗꯤ ꯑꯗꯨꯝ ꯁꯄꯣꯔꯠ ꯇꯧꯋꯦ
ꯑ ꯍꯌꯦꯡꯅꯤꯅꯦ ꯉꯁꯤ ꯁꯤ ꯏꯪꯒ ꯕ꯭ꯔꯥꯖꯤꯜꯒ ꯅꯣꯔꯋꯦ ꯑꯃꯨꯛ ꯇꯧꯒꯗꯕꯁꯦ
ꯈꯪꯗ꯭ꯔꯦ ꯍꯦꯜꯂꯦꯅ ꯅꯩꯕꯤꯒꯦ
ꯎꯝꯅꯦ ꯍꯂꯦꯝꯦꯝꯁꯦ ꯈꯔꯗꯤ ꯍꯦꯛ
ꯃꯣꯏ ꯊ ꯊ ꯑꯗꯨꯀꯣ ꯍꯕꯣ
ꯃꯣꯏꯒꯤ ꯃꯦꯠꯁꯦ ꯍꯌꯦꯡꯁꯦ ꯍꯦꯛꯇꯤ ꯍꯛꯇꯤꯛ ꯈꯔ ꯑꯣꯏꯔꯅꯦꯕꯀꯣ
ꯎꯝ ꯑꯗꯨꯝ ꯐꯖꯒꯅꯤ ꯃꯣꯏꯗ
ꯏꯦꯡꯁꯤꯡ ꯇꯧꯒꯗꯕꯁꯦ
ꯑ
ꯐꯖꯦꯛꯅꯤ ꯑꯣꯏꯒꯤꯗꯦ
ꯑ
ꯅꯤꯃꯠ ꯆꯥꯡꯉꯗꯤ ꯈꯔ ꯐꯗꯣꯏꯕ ꯑꯁꯤꯅ ꯄꯥꯁꯦ ꯏꯟꯖꯣꯏ ꯇꯧꯕꯅꯦꯅ ꯅꯦ
ꯑꯗꯨꯅꯦ ꯏꯟꯖꯨꯔꯤ ꯌꯥꯝꯃꯟꯕꯒꯤꯀꯣ ꯑꯗꯨ ꯅꯨꯄꯥꯗꯣ ꯀꯔꯤ ꯇꯧꯕ ꯖꯥꯠꯅꯣ ꯈꯪꯗꯦ ꯋꯥꯔꯜ ꯀꯄ ꯈꯨꯨꯗꯤ ꯃꯥꯁꯦ ꯀ
ꯎꯝ ꯃꯥꯗꯣ ꯏꯟꯖꯔꯤ ꯌꯥꯎꯗ꯭ꯔꯗꯤ ꯁꯟꯅꯔꯗꯤ ꯍꯣꯞꯇꯤ ꯂꯩꯗꯣꯏꯕ
ꯎꯝ
ꯎꯝ ꯐꯥꯏꯅꯥꯜ ꯀꯥꯗꯣꯏ ꯃꯥꯟꯗꯦꯗꯦ ꯁꯤ ꯁꯦꯃꯤ ꯐꯥꯏꯅꯥꯜꯒꯨꯝꯕ ꯀꯥꯗꯣꯏ ꯃꯥꯟꯗꯦ ꯁꯤ ꯕ꯭ꯔꯥꯖꯤꯜ
ꯀꯣꯏꯦ
ꯈꯪꯗ꯭ꯔꯦ ꯄꯣꯇꯀꯜꯗꯤ ꯄꯥꯝꯗ ꯅꯦ
ꯃꯝꯗꯦ ꯃꯦꯅꯦ ꯑꯥꯔꯖꯦꯟꯇꯤꯅꯥꯗ ꯑꯗꯨꯝ ꯂꯩꯔꯤ
ꯑ ꯑꯗꯨ ꯑꯗꯨꯅꯦ
ꯄꯣꯔꯇꯤꯒꯜꯁꯦ ꯍꯟꯗꯛꯁꯦ ꯊꯤꯗꯤ ꯊꯤꯌꯦ ꯑꯗꯨꯕꯨ ꯐꯖꯕ ꯃꯇꯝꯁꯨ ꯂꯩ
ꯎꯝ ꯄꯣꯇꯤꯀꯥꯜꯗꯤ ꯁꯤꯈ꯭ꯔꯦꯅꯤꯗ ꯀꯨꯏꯔꯣꯏꯗ
ꯑꯗ ꯀ ꯉꯅꯤ
ꯁꯄ ꯏꯁꯄꯦꯟꯒ ꯃ ꯇꯧꯔꯅꯤꯀ
ꯑꯥ
ꯎꯝ ꯏꯁꯄꯦꯟ
ꯑꯗꯨꯅꯦ ꯌꯥꯝꯃꯥꯜꯁꯦ ꯕꯣꯜ ꯐꯖꯅ ꯄꯥꯏꯑꯕ ꯑꯗꯨ ꯑꯉꯥꯡꯗꯣ
ꯎꯝ
ꯨꯝꯁꯛꯇ ꯂꯥꯛꯑꯒ ꯇꯧꯧꯕ ꯈꯪꯗꯦ ꯄꯣꯇꯨꯒꯜꯒ ꯇꯧꯒꯔꯦꯦ ꯎꯝ ꯃꯅꯃꯤꯤ ꯑꯁ ꯂꯩ ꯀꯥꯏ ꯁꯤ ꯈꯨꯣꯅꯔꯅꯤ ꯍꯦ
ꯑ
ꯍꯟꯗꯗꯤ ꯀꯩꯀꯩ ꯇꯧꯔꯒ ꯂꯩꯒꯦ
ꯑꯁ ꯁꯟꯗꯁꯤꯦ ꯑꯗꯨꯝ ꯂꯥꯏꯔꯤꯛ ꯈꯔ ꯇꯝꯊꯔꯒ ꯑꯗꯨꯝ ꯂꯩꯔꯤꯌꯦ
ꯑ ꯍꯥꯏꯕꯗꯤ ꯂꯥꯏꯔꯤꯛ ꯇꯝꯊꯕ ꯍꯥꯏꯕꯗꯤ
ꯑ ꯀꯣꯆꯤꯡꯒꯨꯝꯕ
ꯑꯣ ꯀꯩ ꯀꯣꯆꯤꯡ ꯂꯧꯕꯧꯕ꯭ꯔꯦ
ꯑꯩꯁꯦ ꯍꯧꯖꯤꯛ ꯑꯥ ꯈꯪꯗꯦ ꯑꯦꯛꯖꯥꯝ ꯃꯆꯥ ꯃꯆꯥꯒꯤ ꯆꯠ ꯊꯥꯁꯤꯔ ꯇꯧꯔꯤꯅꯦ ꯑꯗꯨꯛ ꯍꯥꯟꯅꯗꯤ ꯀꯝꯄ꯭ꯌꯨꯇꯔꯒꯤ ꯃꯦꯟꯇꯔ ꯑꯣꯏꯔꯒ ꯂꯩꯔꯤꯕꯀꯣ
ꯑ ꯐꯥꯏꯅꯦꯜꯗ
ꯀꯝꯄ꯭ꯌꯨꯇꯔꯁꯨ ꯇꯝꯃꯔꯒ ꯃꯤꯦꯟꯇꯔꯁꯨ ꯑꯣꯏꯔꯒ ꯑꯗꯨꯝ ꯇꯧꯔꯒ ꯂꯩ ꯇꯝꯕꯗꯤ ꯂꯣꯏꯔꯦꯗ ꯑꯗꯨꯕꯨ ꯇꯝꯕꯗꯤ ꯂꯣꯏꯈ꯭ꯔꯦ ꯃꯦꯟꯇꯔ ꯑꯣꯏꯒꯦꯔꯥ ꯂꯩꯕꯀꯣ
ꯑ ꯇꯥꯏ
ꯀꯣꯆꯤꯡ ꯑꯃ ꯂꯧꯊꯠꯁꯔ ꯈꯜꯂꯤꯕ ꯑ ꯈꯪꯗ꯭ꯔꯦꯅꯦ ꯊꯕꯛꯁꯤꯡꯁꯦꯀꯣ ꯁꯤꯚꯦꯜꯒꯤꯗꯤ ꯌꯥꯗꯧ ꯃꯥꯟꯗ꯭ꯔꯦꯅꯦ
ꯑꯥ ꯌꯥꯒꯅꯤꯗ ꯎꯝ ꯄꯩꯁꯥꯗꯤ ꯆꯥꯕꯅꯤ
ꯁꯤꯦꯟꯇ꯭ꯔꯦꯜꯗꯁꯨ ꯑꯃꯨꯛ ꯂꯨꯃꯟꯕ
ꯑꯝ
ꯈꯪꯗꯔꯤꯗ ꯇꯥꯎ ꯗꯤꯤ ꯀꯔꯤ ꯏꯔꯤ ꯆꯊꯔꯤ
ꯑꯁ ꯍꯟꯗꯛꯁꯦ ꯑꯩꯗꯤ ꯑꯗꯨꯝ ꯀꯩꯁꯨ ꯇꯧꯕꯗꯨꯗ ꯑꯗꯨꯝ ꯂꯩꯗ
ꯑ
ꯑꯩꯁꯨ ꯗꯤ ꯁꯤ ꯑꯔꯗꯤ ꯁꯨꯃꯥꯏꯅ ꯑꯗꯨꯝ ꯂꯩꯊꯁꯤꯔꯥ ꯈꯜꯂꯤꯅꯤꯗ
ꯑꯗꯨꯝ ꯈ꯭ꯔ ꯐ꯭ꯔꯤ ꯑꯣꯏꯅ ꯂꯩꯕꯅꯤ ꯍꯟꯗꯛꯇꯤ ꯑꯩꯒꯤ ꯁꯣꯞꯇꯨ ꯂꯣꯏꯔꯒ ꯀꯣꯂꯦꯖꯇꯣ ꯑꯃꯨꯛ ꯇꯥꯑꯝꯗꯦꯕ ꯍꯥꯏꯗꯤꯦ
ꯑꯥ
ꯑ ꯑꯩ ꯏꯁꯄꯣꯠꯁ ꯁꯒ
ꯑꯣ ꯀꯔꯤ ꯏꯁꯄꯣꯔꯠꯇ ꯆꯪꯕ꯭ꯔꯣ ꯅꯪ
ꯈꯝꯗꯗ ꯕꯣꯛꯁꯤꯡ ꯑꯣꯏꯅ ꯇꯧꯕꯅꯤꯗ
ꯑꯣ ꯑꯣ ꯀꯩꯌꯦ ꯀꯩ ꯅ ꯇ ꯀ ꯣꯁꯗꯤ ꯐ ꯆ ꯆꯜꯂꯒ ꯑꯗꯨ ꯑꯦꯝ ꯑꯦꯝ ꯑꯦꯁꯨ ꯑꯗꯨꯝ ꯇꯧꯔꯛꯄ ꯌꯥꯏ ꯀꯩꯅꯣ
ꯈꯪꯗ꯭ꯔꯦꯗ ꯁꯤ ꯃꯅꯤꯄꯨꯔ ꯕꯣꯛꯁꯤꯡꯁꯦ ꯌꯥꯝ ꯐꯥꯗꯕ
ꯎꯝ ꯑꯅꯝꯕꯗꯤ ꯑꯗꯨꯝ ꯕꯣꯛꯁꯤꯡ ꯇꯝꯃꯒ ꯑꯦꯝ ꯑꯦꯝ ꯑꯦꯗꯀꯣ
ꯑ
ꯑꯦꯝ ꯑꯦꯝ ꯑꯦꯗꯤ ꯌꯥꯝꯈ꯭ꯔꯦ ꯏꯃꯥꯟꯅꯕ ꯈꯔꯁꯨ ꯃꯣꯏ ꯑꯗꯨꯝ ꯃꯄꯥꯟꯗ ꯑꯗꯨꯝ ꯁꯥꯟꯅꯕ ꯆꯠ ꯑꯗꯨꯝ ꯒꯣꯜ ꯒꯨꯝꯕ ꯂꯧ ꯃꯣꯏ ꯊꯥꯏꯒꯨꯝꯕ ꯇꯧꯔꯒ ꯀꯣ
ꯑ
ꯌꯥꯝ ꯇꯧꯅ ꯀꯁꯦ
ꯎꯝ ꯃꯄꯥꯟꯗ ꯆꯥꯠꯇ꯭ꯔꯤ ꯐꯥꯎ ꯑꯣꯏꯔꯦ
ꯑꯗꯨꯗꯅꯦ ꯐꯨꯅꯥꯕ ꯈꯛꯇꯪꯁꯨ ꯑꯁ ꯇꯟꯗ꯭ꯔꯣ ꯑꯃꯨꯛ
ꯀ ꯋꯥ
ꯐꯨꯅꯥ ꯐꯨꯅꯥꯔꯒ ꯑꯗꯨꯝ ꯇꯧꯈꯗ ꯂꯩꯔꯤꯁꯦ
ꯑꯗꯨꯝ ꯑꯗꯨꯝ ꯅꯨꯡꯉꯥꯏꯔ ꯀꯩꯅ
ꯍꯥꯏ ꯁꯀꯨꯜꯗꯒ ꯑꯗꯨꯗꯨꯗꯥꯥꯗꯒꯗꯤ ꯐꯖꯅ ꯇꯧꯔꯛꯑꯝꯕꯅꯤ ꯑꯗꯨꯗꯤ
ꯁꯥꯟꯅꯕ ꯈꯛꯇꯅꯦ ꯃꯅꯨꯡꯗ ꯈꯛꯇꯅꯦ ꯃꯄꯜꯗꯗꯤ ꯄꯨꯔꯥ ꯀꯔꯤ ꯍꯥꯏꯁꯤꯔꯥ
ꯏꯟꯀꯣꯛ ꯅꯤꯇꯣꯜ ꯂꯩꯕꯗꯣ
ꯄꯅꯦꯗꯤ ꯅꯟ ꯏꯂꯦꯟ ꯁꯥꯕꯗ
ꯑꯆꯥ ꯑꯗꯨꯅ ꯐꯩ ꯀꯩꯅꯣ ꯇꯧꯒꯗꯤ ꯇꯧꯗ ꯑꯗꯨꯅꯦ ꯅꯪꯒꯤ ꯃꯁ ꯃꯥꯔꯁ ꯑꯔꯁ ꯇꯔ ꯀꯗꯅ ꯅ ꯈꯥꯏ ꯀꯩꯅꯣ
ꯑꯥ
ꯃꯤꯔꯥꯕꯥꯏ ꯐꯥꯎ ꯎꯔꯤꯗꯅ ꯌꯣꯠ ꯊꯥꯡꯕꯒꯤ ꯈꯛ ꯈꯤꯇꯪꯗ ꯏꯟꯁꯄꯦꯛꯇꯔ ꯑꯣꯨꯔꯤꯁꯦ
ꯍꯥꯥ ꯍ
ꯑꯩꯈꯣꯏ ꯃꯅꯤꯄꯨꯔꯗꯗꯤ ꯏꯁꯄꯣꯔꯠꯁꯀꯤꯗꯗꯤꯀꯣ ꯑꯗꯨꯕꯨ ꯏꯁꯄꯣꯟꯁꯔ ꯇꯧꯕꯁꯦꯀꯣ ꯑꯗꯨꯗꯤ ꯋꯥꯕ
ꯍꯣꯏ
ꯍꯣꯠꯅꯥ ꯍꯣꯅꯕꯗ ꯂꯩꯔꯦꯗ ꯚꯥꯏ ꯅꯪꯁꯨ ꯍꯣꯠꯅꯥ ꯈꯥꯏꯌꯣ ꯀꯩꯅꯣ
ꯎꯝ ꯑꯗꯨ ꯑꯗꯨꯃꯥꯏꯅ ꯑꯣꯏꯗ ꯑꯗꯨꯕꯨꯗꯤ
ꯊꯩꯒꯤꯅ
ꯁꯦ ꯌꯥꯝꯅ ꯁꯄꯣꯔꯇꯤꯞ ꯑꯣꯏꯕ
ꯑꯥ ꯁꯄꯣꯇꯤꯇꯤ ꯈꯔꯔꯦ
ꯑꯗꯨꯅꯦ ꯈꯔ ꯋꯥꯕꯗꯣ
ꯀꯣꯆꯀꯨꯝꯕ ꯂꯩꯔꯗꯤꯀꯣ ꯄꯣꯆꯅ ꯁꯦꯝꯕꯤꯒꯅꯦꯕꯀꯣ
ꯀꯣꯁꯇꯣ ꯌꯥꯝ ꯌꯥꯝ ꯐꯕ ꯂꯩꯗꯕ ꯍꯥꯏꯕ ꯇꯥꯔꯦ
ꯎꯝ
ꯀꯣꯆꯅ ꯐꯥ ꯐꯥꯔꯗꯤ ꯑꯗꯨꯝ ꯌꯥꯔꯒꯦꯅꯦ
ꯅꯣꯏꯗꯗꯤ ꯇꯨꯔꯦꯟꯒ ꯂꯩꯇ꯭ꯔꯣ
ꯄꯩꯁ ꯂꯩꯥꯏꯇ ꯍ ꯀ
ꯑꯥ
ꯏꯝꯐꯥꯜ ꯑꯣꯏꯕꯅꯤꯅ ꯍꯣꯏ
ꯑ
ꯇꯨꯔꯦꯟ ꯂꯩꯌꯦ ꯑꯗꯨꯕꯨ ꯅꯝꯕꯣꯜ ꯇꯨꯔꯦꯟꯒꯨꯝꯕ ꯈꯛꯇꯪ
ꯑꯝ
ꯑꯃꯣꯠ ꯑꯀꯥꯏ ꯂꯪꯊꯣꯛꯄꯨꯝꯕ ꯑꯃ ꯑꯣꯏꯅ ꯇꯥꯏꯌꯦꯕ
ꯎꯝ ꯑꯗꯨꯗꯨꯗ ꯉ ꯑꯐꯥꯕ ꯆꯜꯂꯅꯦ
ꯑꯗꯨ ꯍ ꯉꯥꯗꯤ ꯁꯨ ꯆꯥ ꯆ
ꯑꯣꯝꯒ ꯊꯥꯖꯗꯅ
ꯐꯔꯦꯍꯦ ꯏꯇꯥꯎꯕꯤ ꯑꯗꯨꯗꯤ ꯑꯩꯁꯨ ꯆꯠꯊꯣꯛꯈꯤꯒꯦꯀꯣ ꯑꯝꯇꯀꯣ
ꯑ ꯍꯣꯏ ꯑꯗꯨꯗꯤ ꯑꯃꯨꯛ ꯐꯥꯎꯅꯁꯦ ꯚꯥꯏ ꯑꯗꯨꯗꯤ
ꯍꯣꯏ ꯍꯣꯏ ꯊꯝꯃꯦ ꯊꯝꯃꯦ ꯑꯗꯨ